ꯑꯦꯖꯪꯁꯤꯗ
ꯋꯥꯔꯤ ꯂꯣꯏꯗ꯭ꯔꯒ ꯑꯗꯨꯝꯃꯥꯏꯅ ꯃꯨꯠꯄ ꯌꯥꯗꯦꯅꯦ ꯑꯗ ꯎꯝ ꯍꯧꯖꯤ ꯑꯗꯨꯒ ꯏꯕꯥꯅꯤ ꯍꯥꯏꯔꯝꯕꯗꯨꯒ ꯏꯄꯥ ꯑꯣ ꯅꯨꯡꯁꯥ ꯊꯣꯛꯇ ꯇꯩꯕꯩ ꯇꯩꯕꯗꯣ ꯑꯗꯩ ꯏꯃꯨꯡꯗ ꯂꯩꯕ ꯀꯥꯟꯗꯁꯨ ꯇꯩꯌꯣꯅ ꯍꯥꯏꯕꯅꯦꯕ ꯗꯣꯛꯇꯔꯅ
ꯍꯣꯏ ꯍꯟꯗꯛꯇꯤ ꯑꯩ ꯇꯩꯌꯦ ꯍꯟꯗꯛꯇꯤ ꯑꯩ ꯇꯩꯌꯦ
ꯇꯩꯌꯣ ꯃꯄꯥꯟ ꯊꯣꯛꯄꯗ ꯉꯥꯛꯇ ꯇꯩꯗꯕ ꯀꯣ ꯏꯃꯨꯡꯗ ꯂꯩꯔꯁꯨ ꯇꯩꯕ ꯀꯒꯦ ꯅꯨꯄꯥꯁꯨꯅꯦ ꯈꯔ ꯀꯦꯒꯗꯧꯕꯅꯦ ꯀꯦꯗ ꯗꯔꯣꯏ
ꯑꯩ ꯐꯦꯁ ꯋꯥꯁ ꯐꯥꯎ ꯇꯥꯗꯦ ꯐꯦꯁ ꯋꯥꯁ ꯇꯥꯗꯕꯩ ꯑꯩꯉꯣꯟꯗ ꯍꯥꯏꯔꯤꯅꯦ
ꯎꯝ ꯑꯗꯣ ꯍꯧꯖꯤꯛꯇꯤ ꯑꯗꯨꯝ ꯀꯦꯌꯔ ꯇꯧꯕ ꯍꯧꯔꯣ ꯅꯨꯄꯥ ꯑꯣꯏꯔꯁꯨꯀꯣ ꯍꯥꯏꯗꯤ ꯎꯝ ꯀꯦ ꯇꯧꯗꯕ ꯌꯥꯗꯦꯕ ꯍꯌꯦꯡꯋꯥꯏ ꯅꯪ ꯆꯍꯤ ꯌꯥꯝꯃꯗꯤ ꯅꯪꯒꯤ ꯏꯃꯥꯏꯗ ꯎ ꯑꯃꯨꯕ ꯑꯗꯨ ꯅꯞꯄ ꯍꯧꯔꯅꯤ ꯌꯥꯟ ꯇꯥꯕ
ꯁꯖꯦꯁꯟꯗꯤ ꯐꯖꯅ ꯄꯤꯌꯦꯦ ꯅꯪ ꯐꯖꯅ ꯇꯩꯕ ꯃꯥꯜꯂꯦ
ꯑꯩ ꯂꯣꯛꯗ ꯌꯦꯡ ꯉ ꯇꯕꯅꯦ ꯏꯕꯨꯡꯉꯣ ꯇꯩꯗꯕ ꯌꯥꯗ꯭ꯔꯦꯅꯦ ꯀꯅꯤꯅ ꯍꯥꯏꯗꯤ ꯑꯩꯈꯣꯏꯁꯨ ꯌꯥꯝ ꯇꯧꯔꯛꯄꯅꯦꯕ ꯍꯥꯏꯗꯤ ꯍꯥꯏꯗꯤ ꯗꯣꯛꯇꯔ ꯌꯦꯡꯒ ꯗ꯭ꯔꯀꯥꯟꯗꯗꯤ ꯑꯁ ꯌꯥꯝ ꯇꯩꯔꯝꯕꯅꯦꯕ ꯑꯗꯨꯗꯤ ꯑ ꯇꯩꯔꯒꯁꯨ ꯍꯥꯏꯗꯤ ꯔꯨꯇꯤꯟ ꯍꯥꯏꯗꯤ ꯑꯁꯤꯃꯨꯛ ꯇꯩꯒꯗꯧꯕꯅꯦ ꯅꯣꯡꯃꯗ ꯀꯌꯥꯔꯛ ꯇꯩ ꯑꯗꯨꯃꯥꯏꯅ ꯈꯪꯗꯦꯗꯅ ꯑꯩꯈꯣꯏꯅ ꯑꯇꯩꯩꯕꯗꯤ ꯑꯌꯨꯛꯛꯇ ꯃꯔꯛ ꯇꯩꯔꯗꯤ ꯂꯣꯏꯌꯦꯦꯗꯅ ꯑꯗꯣ ꯗꯣꯛꯇꯔ ꯌꯦꯡꯕ ꯃꯇꯨꯡꯗ ꯑꯩꯗꯤ ꯍꯥꯏꯔꯛꯄꯅꯦꯕ ꯍ
ꯑꯗꯨꯏ ꯑꯣꯏꯕ ꯇꯥꯔꯦ ꯏꯆꯦꯒꯤ ꯑꯗꯨꯒꯤ ꯑꯣꯏꯕꯗ ꯏꯆꯦꯒꯤ ꯃꯩꯗꯥꯁꯦ ꯑꯁ ꯉ ꯉꯥꯎꯔꯒ ꯀꯔꯤꯅꯣ ꯄꯨꯔꯥ ꯕꯦꯝꯄꯥꯌꯔꯅꯦ
ꯏꯁ ꯀꯥꯏꯗ ꯉꯧꯔꯤꯕ ꯅꯪꯁꯨ ꯍꯥꯏꯃꯟꯗ꯭ꯔꯣ
ꯑ ꯑꯣꯏꯣꯏꯗ
ꯍꯧꯖꯤꯛꯀꯥꯟꯕꯨ ꯀꯩꯅꯣ ꯐꯣꯇꯣꯗ ꯉꯧ ꯑꯁ ꯀꯦꯃꯦꯔꯥꯗꯪ ꯉꯧꯕꯅꯦ ꯍꯧꯖꯤꯛꯀꯥꯟꯗꯤ ꯑꯁ ꯀꯔꯤꯅꯣ ꯏꯟꯁꯇꯥꯒ꯭ꯔꯥꯝ ꯏꯐꯦꯛ ꯀꯌꯥꯝ ꯂꯩꯔꯦꯗꯅ
ꯎꯝ ꯂꯩꯔꯦ ꯍꯣꯏ
ꯑꯗꯨ ꯑꯗꯨꯒꯨꯝꯕꯅꯁꯨ ꯍꯥꯞꯄꯒꯤꯗꯤ ꯑꯗꯨꯝ ꯌꯥꯝ ꯍꯦꯟꯅ ꯉꯧꯈꯤꯕꯅꯦ ꯑꯗꯨ ꯑꯣꯏꯔꯁꯨ ꯑꯁꯦꯡꯕꯁꯨ ꯨ ꯉꯧꯕꯗꯤ ꯉꯧꯋꯦꯕꯀꯣ
ꯑꯝ
ꯃꯨꯕꯨꯗꯤ ꯅꯠꯇꯦꯕ ꯑꯩꯗꯣ ꯃꯤ ꯃꯨꯕꯨꯗꯤ ꯅ
ꯁ
ꯏꯕ ꯀꯔꯤꯃ ꯀꯩꯅꯣ ꯃꯤꯅ ꯑꯁꯦꯡꯕꯔ ꯃꯤ ꯃꯨꯕꯗꯤ ꯅꯠꯇꯦ ꯍꯥꯏꯔ ꯑꯩ ꯃꯤ ꯃꯨꯕ
ꯑꯗꯣ ꯑꯩ ꯀꯩ ꯍꯥꯏꯔꯒꯦ ꯑꯩ ꯅꯪ ꯅꯨꯉꯦ ꯍꯥꯏꯕ ꯅꯠꯇꯦ
ꯑ
ꯍꯖꯕꯠꯇꯕꯟꯅ ꯑꯩ ꯍꯪ ꯉꯧꯁꯥ ꯉꯧꯔꯒ ꯑꯩꯅ ꯕꯣꯜ ꯁꯥꯟꯄ ꯍꯧꯕꯗꯒꯤ ꯃꯨꯠꯁꯨꯨꯨꯔꯦ ꯃꯨꯤ ꯐꯤ ꯌꯣꯟꯈ꯭ꯔꯦ ꯑꯗꯣ ꯍꯧꯖꯤꯛꯇꯤ ꯉꯧꯔꯦꯗ
ꯎ ꯍꯥꯏꯗꯤ ꯅꯨꯄꯥꯗꯅꯦ ꯀꯩꯁꯨ ꯈꯜꯂꯨꯅꯨ ꯃꯨꯔꯁꯨ ꯉꯧꯔꯁꯨ ꯀꯩꯁꯨ ꯈꯜꯂꯨꯅꯨ
ꯑꯗꯣ ꯅꯠꯇꯦ ꯑꯩ ꯑꯩ ꯃꯨꯕꯗꯅꯦ ꯑꯩ ꯃꯤ ꯃꯥꯟꯗꯦ ꯍꯥꯏꯕ ꯈꯪꯕ꯭ꯔꯥ ꯂꯩꯀꯥꯏꯒꯤ ꯃꯤꯅ ꯐꯥꯎꯕ ꯅꯣꯛꯅꯔꯤꯦꯅꯦ ꯑꯩꯕꯨ
ꯖꯤ ꯃꯥꯟꯕ꯭ꯔꯥ
ꯅꯠꯇꯦ ꯅꯪ ꯌꯥꯝ ꯊꯤ ꯆꯥꯟꯅꯗꯦ ꯅꯪ ꯃꯨꯕꯁ ꯌꯥꯝ ꯊꯤ ꯆꯥꯟꯅꯗꯦ ꯍꯥꯏꯔꯒ ꯑꯩꯉꯣꯟꯗ ꯌꯥꯝꯅ ꯅꯣꯛꯅꯩꯕ ꯈꯪꯕ꯭ꯔ ꯃꯨ ꯊꯤ ꯃꯨꯊꯤ ꯍꯥꯏꯔꯒ ꯂꯥꯛꯅꯩꯕ ꯑꯁ ꯑꯩ ꯊꯃꯣꯏ ꯌꯥꯝ ꯅꯨꯡꯉꯥꯏ ꯊꯃꯣꯏ ꯌꯥꯝ ꯆꯥꯛꯑꯦꯕꯪꯗꯤ
ꯑꯗꯨꯗꯒꯤꯗꯤ ꯉꯧꯗꯕ ꯌꯥꯗ꯭ꯔꯦ ꯍꯥꯏꯔꯅ ꯍꯣꯠꯅꯔꯦ ꯐꯖꯅ
ꯍꯟꯗꯛ ꯀꯩꯅꯣ ꯈ꯭ꯔꯤꯁꯃꯥꯁ ꯂꯥꯛꯄ ꯃꯇꯝꯗꯣ ꯑꯗꯨ ꯃꯇꯝꯗ ꯑꯃꯨꯛ ꯑꯩ ꯐꯨꯠꯕꯣꯜꯒꯤ ꯃꯇꯝ ꯇꯥꯕꯒꯤ ꯑꯩꯁꯦ ꯃꯨꯠꯁꯧ ꯃꯨꯔꯦꯕ ꯈꯪꯉꯨꯔꯥ
ꯐꯖꯔꯝꯃꯅꯤ
ꯁꯣꯛ ꯃꯔ ꯁꯝꯒꯁꯦ ꯌꯥꯝ ꯇꯦꯟꯅ ꯂꯨ ꯀꯣꯛꯊꯣꯛꯄꯅꯦꯕ ꯖꯗ ꯅꯪ ꯖꯗ ꯅꯪ ꯖꯗ ꯅꯪ ꯃꯅꯨꯡꯗ ꯂꯨ ꯂꯣꯏ ꯀꯣꯛꯊꯣꯛꯄꯅꯦꯕ ꯑꯩꯁꯦ ꯁꯝ ꯁꯝ ꯁꯝ ꯀꯦꯜꯂꯛꯄꯒꯤ ꯁꯝ ꯀꯦꯜꯂꯛꯄꯒꯤ ꯍꯥꯏꯕꯗꯤ ꯁꯝ ꯃꯆꯨ ꯁꯪꯉꯨꯕ ꯁꯝ ꯃꯆꯨ ꯁꯪ ꯃꯣꯏ ꯁꯝ ꯀꯦꯜꯂꯛꯄ ꯑꯗꯨꯗꯩ ꯂꯨ ꯀꯣꯛꯊꯣꯛꯑ ꯑꯩ ꯕꯣꯜꯁꯕꯅꯦꯕ ꯑꯗꯨꯗꯤ ꯑꯁ ꯃꯨꯛꯁꯛ ꯃꯨꯨꯔꯦ ꯄ꯭ꯔꯦꯛꯇꯤꯁ ꯑꯗꯨꯝ ꯇꯧꯕ ꯈꯣꯠꯄ ꯇꯧꯕꯗꯨꯗꯀꯣ ꯀ꯭ꯂꯕꯀꯤꯁꯨ ꯀ꯭ꯂ ꯀ꯭ꯂꯕꯀꯤꯁꯨ ꯄ꯭ꯔꯦꯛꯇꯤꯁ ꯑꯃꯨꯛ ꯆꯠꯇꯩꯀꯣ
ꯎꯝ
ꯀ꯭ꯂ ꯄ꯭ꯔꯦꯛꯇꯤꯁ ꯆꯠꯂ ꯈ꯭ꯔꯤꯁꯃꯥꯁ ꯀꯨꯝꯍꯩ ꯃꯇꯝꯗ ꯉꯧꯁꯣꯛꯀ ꯉꯧꯒꯗꯕ ꯃꯨꯁꯨꯛ ꯃꯨꯔꯦꯕꯥ ꯑꯩ ꯁꯧꯅꯤꯡꯕꯥꯖꯦꯗꯤ ꯃꯤ ꯃꯌꯥꯝꯅ
ꯁꯦ ꯍꯍꯥꯏꯁꯦ ꯌꯥꯝ ꯉꯝ ꯃꯨꯔꯝꯃꯅꯤꯑ ꯃꯨꯁꯣꯛ ꯃꯨꯏ ꯌꯍꯥꯏꯌꯦ
ꯅꯪ ꯅꯪ ꯑꯩꯨꯔꯒ ꯅꯪ ꯉꯥꯀꯅꯤꯗ
ꯅꯠꯇꯦ ꯒꯨꯍꯥꯏꯗꯣ ꯌꯥꯝ ꯃꯨꯔꯕ ꯃꯥꯜꯂꯦ ꯕꯥ ꯃꯨꯁꯨ ꯃꯨ ꯌꯥ ꯉꯧꯔꯒ ꯅꯪ ꯉꯧꯁꯥꯎ ꯉꯧꯕ ꯅꯪꯒꯤꯁꯦꯀꯣ ꯑꯣ ꯐꯔꯦ ꯐꯔꯦ ꯎꯝ ꯑꯩꯅ ꯌꯥꯏ ꯄꯔꯥ ꯕꯦꯔꯥꯅꯤꯌꯦ
ꯀ꯭ꯔꯤꯝ ꯇꯩꯕꯅꯦ ꯑꯗꯨꯝ ꯃꯥꯏꯗꯥꯗꯣ ꯑꯗꯨꯝ ꯑꯉꯥꯡ ꯃꯥꯟꯕꯅꯦ
ꯑꯗꯨ ꯇꯩꯕꯗꯣ ꯑꯗꯨꯝ ꯐꯩ ꯍꯥꯏꯗꯤ ꯆꯥꯅꯕ ꯑꯣꯏꯔꯗꯤꯅꯦ ꯑꯩ ꯃꯥꯏꯗꯣ ꯌꯥꯝ ꯅꯥꯟꯕꯅꯦꯕ ꯑꯗꯨ ꯑꯗꯨꯝ ꯁꯤꯖꯤꯟꯅꯕ ꯃꯤꯁꯩ ꯍꯥꯏꯗꯤ ꯃꯥꯏꯗꯣ ꯌꯥꯝ ꯊꯣꯠ ꯊꯣꯠ ꯂꯥꯎꯔꯒꯀꯣ ꯌꯥꯝ ꯐꯕꯅꯦ ꯑꯗꯣ ꯑꯗꯨꯃꯥꯏꯅ ꯐꯖꯔꯤ ꯗꯨꯀꯥꯟꯗꯅꯤ ꯁꯥꯗꯤ ꯆꯥꯔꯅꯨ ꯀꯣ
ꯍꯥꯥ
ꯅꯤꯁꯥꯗꯤ ꯆꯥꯕ ꯌꯥꯗꯀꯣ
ꯍꯔ ꯅꯤꯁꯥꯕꯨ ꯆꯥꯔꯗꯤ
ꯑ ꯑꯗꯨꯅꯦ ꯆꯥꯕ ꯌꯥꯗꯦ ꯃꯥꯏ ꯂꯣꯏ ꯁꯣꯛꯀꯅꯤ ꯐꯩꯌꯦ ꯐꯩꯌꯦ ꯆꯥꯗꯕꯗꯣ ꯅꯪꯁꯨ ꯈ꯭ꯔꯤꯁꯃꯥꯁ ꯀꯨꯝꯍꯩ ꯌꯥꯎꯕ꯭ꯔꯣ ꯀꯔꯤ ꯌꯦꯟꯃꯟꯔꯑꯣ ꯅꯒꯗꯨꯣ
ꯀ꯭ꯔꯤꯃꯣꯒ ꯉ
ꯑꯣ ꯆꯃ ꯃꯥꯅꯦꯅꯤ ꯗꯨꯗꯤ ꯑꯁ ꯑꯩꯁꯨ ꯍꯟꯗꯛ ꯈꯔ ꯐꯤꯒꯔ ꯇꯥꯍꯟꯒꯦ ꯇꯧꯔꯤ ꯀꯟꯅ
ꯇꯥꯕ꯭ꯔꯣ
ꯇꯥꯏꯌꯦ
ꯈ꯭ꯔꯤꯁꯃꯥꯁ ꯇꯧꯋꯦ ꯀꯥꯏ ꯇꯧꯗꯦꯕ ꯑꯩꯈꯣꯏꯒꯤ ꯇꯥꯏ
ꯍꯣ ꯏꯕꯥꯅꯤ ꯆꯞ ꯃꯥꯟꯅꯩꯌꯦ ꯍꯥꯏꯕꯗꯣ ꯆꯞ ꯃꯥꯟꯅꯩ ꯆꯞ ꯃꯥꯟꯅꯩ ꯅꯨꯡꯉꯥꯏꯔꯝꯅꯤꯗ ꯅꯣꯏ ꯈꯨꯟꯁꯨ
ꯑꯣ ꯎꯝ ꯑꯣꯛ ꯍꯣꯏ ꯅꯨꯡꯉꯥꯏꯗꯣ ꯑꯣꯛ ꯃꯈꯣꯡ ꯆꯥꯗꯕ ꯀꯨꯏꯔꯦ
ꯏꯁ ꯆꯥꯕ ꯀꯩꯗꯧꯒꯦ ꯑꯗꯨ ꯆꯥꯎꯗꯅ
ꯕꯣꯜ ꯁꯥꯟꯅꯕ ꯆꯕꯅꯤꯅ ꯄꯩꯁꯥ ꯐꯪꯗꯕ ꯌꯨꯝꯗꯅꯤꯗ ꯑꯣꯣꯛ ꯃꯊꯨꯝ ꯆꯥꯅꯤꯡꯉꯦ ꯍꯥꯏꯕꯗ
ꯅꯤꯕ ꯀꯩꯀꯥꯏꯒꯦ ꯍꯥꯏꯕ ꯌꯥꯏ ꯀꯩꯅꯣ ꯑꯁ ꯌꯥꯝ ꯄꯛꯇꯦ ꯑꯩꯅ ꯗꯦꯒꯥꯏꯅ
ꯄꯨꯔꯛꯑꯒ ꯑꯗꯨꯝ ꯂꯩꯌꯦꯅꯦ ꯑꯩꯈꯣꯏ ꯏꯃꯥ ꯕꯥꯕꯅ ꯌꯦꯟ ꯁꯥꯒꯨꯝꯕ ꯑꯧꯁꯥꯒ ꯑꯗꯣ ꯑꯣꯄ ꯈꯣꯡ ꯆꯠꯅꯤꯡꯦ ꯍꯥꯏꯕ ꯉꯝꯗꯕ ꯍꯦꯛꯇ ꯑꯗꯣ ꯍꯟꯗꯛ ꯑ ꯑꯩ ꯍꯥꯏꯈꯤꯕꯅꯦ ꯑꯩꯈꯣꯏ ꯄꯥꯕꯨꯡꯗ ꯄꯥꯕꯨꯡ ꯇꯂꯣꯞ ꯐꯪꯕꯗ ꯑꯣꯛ ꯃꯣꯡ ꯆꯥꯁꯤ ꯀ ꯀꯨꯀꯔꯗ ꯀꯥꯕ ꯉ ꯑꯩ ꯍꯥꯏꯈꯤꯕꯅꯦ
ꯎꯝ ꯍꯒꯅꯤ ꯑꯩꯁꯨ ꯆꯥꯗꯕ ꯀꯨꯏꯔꯦ ꯑꯣꯛꯁꯥꯕꯨꯗꯤ ꯆꯥꯏꯕꯀꯣ ꯑꯗꯣ ꯃꯈꯣꯡꯕꯨꯗꯤ ꯆꯥꯗ꯭ꯔꯤ ꯑꯗꯨ ꯆꯥꯝꯕ ꯌꯥꯏ ꯑꯩꯁꯨ ꯆꯥꯅꯤꯡꯉꯦ ꯅꯪꯅ ꯍꯥꯏꯔꯒ
ꯑꯣ ꯃꯈꯣꯡꯗꯨ ꯑꯁ ꯑꯣ ꯃꯈꯣꯡ ꯈꯣꯡꯗꯨꯒ ꯃꯆꯥ ꯑꯃ ꯀꯩ ꯑꯃ ꯑꯍꯟ ꯑꯃ ꯂꯩꯗꯥꯏ
ꯎꯝ ꯎꯝ ꯎꯝ ꯎꯝ ꯎꯝ
ꯑꯩꯅ ꯑꯩꯅ ꯑꯦꯕꯤꯗ ꯎꯈꯤꯕ ꯑꯃ ꯂꯩ ꯑꯍꯟ ꯅꯨꯄꯥ ꯑꯃꯒꯤ ꯑ ꯉꯁꯤꯗꯤ ꯅꯨꯡꯗꯥꯡ ꯇꯔꯦ ꯉꯥ ꯑꯃ ꯊꯣꯡꯉꯦ ꯃꯁꯥ ꯑꯃ ꯀꯩ ꯄꯥꯏꯑ ꯊꯧꯕ ꯇꯧꯕꯗꯣ
ꯃꯥꯏ ꯚꯤꯗꯤꯑꯣꯁꯨ ꯑꯩ ꯑꯗꯨꯝ ꯌꯦꯡꯕꯅꯤ ꯍꯥꯏꯗꯤ ꯑꯗꯨꯝ ꯌꯦꯡꯕ ꯅꯨꯡꯉꯥꯏꯗꯅ
ꯅꯨꯡꯉꯥꯏꯕꯅꯤꯒꯤ ꯃꯥꯒꯤ ꯋꯥꯗꯣ ꯑꯗꯨꯒ ꯃꯥꯒꯤ ꯗꯥꯏꯂꯣꯛ ꯑꯃ ꯂꯩꯕꯅꯤꯅ ꯏꯁ ꯏꯆꯥ ꯅꯨꯄꯥꯁꯤ ꯗ ꯇꯨꯝ ꯅꯝꯕꯔ ꯇꯦꯟ ꯆꯦꯟꯅꯒꯝ ꯣꯗꯤ ꯣꯗꯤ ꯣꯗꯤ ꯀꯥꯡꯪꯅꯝ ꯊꯣꯛꯑ ꯁꯥꯟꯅꯩ ꯃꯄꯥꯗꯧꯅ ꯌꯧꯕꯁꯨ ꯅꯠꯇꯦ ꯀꯗ ꯃꯥꯕꯨ ꯀꯌꯥꯝ ꯃꯍꯩꯕꯗꯧꯔꯥ ꯏꯄꯝꯕ ꯇ ꯑꯗꯨꯒꯒ ꯕꯣꯔꯒ ꯕꯣꯔꯒ ꯈꯠꯂꯒ ꯂꯩ ꯍꯥꯏꯕ ꯚꯤꯗꯤꯑꯣ ꯑꯃ ꯂꯩꯕꯅꯦ ꯍ ꯀꯥꯡ ꯆꯦꯟꯒꯩ ꯁꯥꯟꯅꯔꯒ ꯆꯦꯅꯥ ꯀꯥꯏꯅ ꯁꯤꯁꯀ ꯍꯥꯏꯅ ꯌꯥꯝ ꯊꯤ ꯅꯩꯕꯅꯤ ꯑꯗꯨ ꯅꯨꯄꯥꯗꯣ ꯑꯗꯨꯒ ꯃꯥ ꯁꯥꯏꯀꯜ ꯍꯦꯛ ꯊꯧꯗꯣꯛꯑꯒ ꯑꯁ ꯅꯨꯡꯗꯥꯡ ꯇꯗꯤ ꯑꯖꯉꯤ ꯃꯥꯌꯦꯦ ꯄꯩꯁꯥꯒ ꯄꯥꯏ ꯄꯩꯁꯥꯒ ꯂꯨꯄꯥ ꯀꯨꯟ ꯀꯨꯟꯊ꯭ꯔꯥ ꯄꯤꯕꯅ ꯍꯦꯛꯇ ꯚꯗꯤꯑꯣ ꯊꯥꯒꯠꯂꯛꯄꯅꯦ ꯉ ꯌꯥꯝ ꯄꯥꯏꯕꯨꯗꯤ ꯌꯥꯗꯦ ꯈꯤꯇꯪ ꯈꯤꯇꯪ ꯄꯥꯏꯔꯀꯣ ꯑꯃꯨꯛ ꯌꯥꯝꯕꯔꯦ ꯏꯅꯦꯒ ꯑꯃꯨꯛ ꯈꯠꯅꯅꯤ ꯀꯣ ꯈ ꯇꯔꯒꯥꯁ ꯃꯥꯅ ꯄꯩꯁꯥ ꯂꯨꯄꯥ ꯀꯨꯟ ꯀꯨꯟꯊ꯭ꯔꯥ ꯍꯥꯏꯦꯛꯇ ꯌꯦ ꯂꯝꯕꯤꯅꯦꯕ ꯆꯥꯅꯕꯗꯨꯗꯤ ꯑꯩ ꯑꯃꯨꯛ ꯂꯩꯕꯤꯔꯛꯑꯒꯦ ꯍꯥꯏꯇꯥꯔꯦ ꯃ ꯅꯨꯄꯥꯗꯣ ꯑꯩꯗꯤ ꯌꯦꯡꯕꯅ ꯌꯥꯝ ꯅꯨꯡꯉꯥꯏ ꯗ ꯃꯅꯦ ꯑꯗꯨꯒ ꯑꯃꯁꯨ ꯂꯩꯔꯤꯅꯦ ꯃꯅꯤꯄꯨꯔꯗ ꯌꯨꯒꯤ ꯑꯃꯨꯛꯕꯥꯥꯡꯗꯕ ꯅꯨꯄꯥ ꯑꯃ ꯂꯩꯔꯤ ꯑꯃꯨꯛ ꯍꯟꯗꯛ ꯍꯟꯗꯛ ꯅꯧꯅ
ꯎꯝ ꯉꯁꯤ ꯉꯁꯤ ꯅꯨꯡꯗꯥꯡꯗꯤ ꯉꯁꯤ ꯅꯨꯡꯗꯥꯡꯗꯤ ꯏꯕꯥꯅꯤ ꯈꯛꯇ ꯋꯥꯔꯤ ꯁꯥꯕ ꯇꯥꯔꯦ
ꯍꯥ
ꯍꯅꯦ
ꯀꯩꯅꯣ ꯀꯔꯤꯝ ꯇꯧꯔꯤꯁꯤꯕꯣ ꯀꯔꯤꯝ ꯇꯧꯔꯤꯁꯤꯕꯣ
ꯑꯩꯅꯗꯦ ꯅꯪ ꯌꯥꯝ ꯅꯪꯁꯨ ꯌꯥꯝ ꯐꯥꯒꯤꯗꯤ ꯐꯥꯒꯤꯗꯤ ꯌꯥꯝ ꯇꯧꯒꯟꯕ ꯃꯤꯅꯅꯪꯁꯨ
ꯍꯣꯏꯅꯦ ꯆꯤꯟꯕꯨ ꯀꯩꯅꯣ ꯇꯧꯔꯗꯤ ꯂꯦꯞꯇꯦ ꯍꯥꯏꯗꯣ
ꯉꯥꯡꯉꯨ ꯉꯥꯡꯉꯨ ꯑꯩꯣꯏꯗꯤ ꯉꯥꯡꯕꯁꯤ ꯌꯥꯝ ꯄꯥꯝꯃꯤ
ꯎ
ꯋꯥꯔꯤ ꯁꯥꯟꯅꯕꯗ ꯅꯨꯄꯥ ꯈꯔ ꯂꯩꯌꯦꯕꯀꯣ ꯋꯥ ꯉꯥꯡꯗ꯭ꯔꯒ ꯑꯩꯅ ꯉꯥꯛꯇ ꯉꯥꯡꯕꯗꯣ ꯍꯩꯅꯗꯦꯕ ꯑꯩ ꯌꯥꯝ ꯊꯦꯡꯅꯩꯌꯦꯕ ꯋꯥꯔꯤ ꯁꯥꯟꯅꯕ ꯀꯥꯟꯗ ꯑꯗꯨ ꯑꯩꯒꯤ ꯑꯩꯒꯤ ꯏꯁꯥꯗ ꯆꯥꯟꯅꯗ꯭ꯔꯦ ꯑꯗꯨꯗꯤ ꯏꯗ ꯆꯥꯟꯅꯗꯦ ꯍꯥꯏꯗꯤ ꯑ ꯃꯤ ꯃꯤ ꯃꯣꯏꯅ ꯉꯥꯡꯉꯛꯄꯗ ꯑꯩꯁꯨ ꯑꯗꯨꯝ ꯍꯦꯟꯅ ꯉꯥꯡꯕ ꯃꯤꯅꯦꯕ ꯑꯗꯨ ꯃ
ꯑꯗꯨꯃꯥꯏꯅ ꯇꯧꯕꯗꯣ ꯅꯨꯡꯉꯥꯏꯕ ꯃꯤꯅ ꯋꯥ ꯉꯥꯡꯉ ꯂꯩꯔꯒꯀꯣ ꯀꯩꯅꯣ ꯈꯛ ꯂꯩꯕꯗꯣ ꯑꯗꯨꯅ ꯇꯜꯂꯦꯕ ꯍꯪꯕ
ꯑꯩꯁꯨ ꯇꯜꯂꯦ ꯑꯗꯨꯏ ꯉꯔꯤ ꯇꯧꯕ ꯅꯨꯡꯉꯥꯏꯕ ꯍꯥꯏꯕꯁꯤ ꯑꯃꯅꯁꯨ ꯍꯥꯏꯔꯒ ꯑꯃꯁꯁꯨ ꯍꯦꯛꯇ ꯍꯦꯟꯖꯤꯟ ꯗꯣ ꯍꯦꯟꯖꯤꯟꯕ ꯌꯥꯅꯗꯕꯗꯣ ꯑꯗꯨꯅꯦ ꯑꯩꯅ ꯄꯥꯝꯃꯤꯁꯦ ꯏꯕꯥꯅꯤ ꯆꯞ ꯆꯥꯔꯦ ꯑꯁꯤ ꯅꯅꯨꯡꯗꯥ ꯋꯥꯔꯤ ꯁꯥꯔꯅꯤ
ꯋꯥꯔꯤꯔꯤꯁꯦ ꯋꯥꯔꯤꯔꯤꯁꯦ ꯌꯥꯝ ꯅꯨꯡꯉꯥꯏꯔꯤ ꯋꯥꯔꯤꯁꯦ
ꯉꯕꯥꯅꯤ ꯁꯥꯟꯅꯗꯕ ꯌꯥꯗ꯭ꯔꯦ ꯑꯔꯨꯕ ꯋꯥꯔꯤ ꯀꯥꯏꯁ
ꯅꯠꯇꯦ ꯑꯗꯨ ꯑꯗꯨꯗꯤ ꯇꯣꯛꯈꯣ ꯑꯩ ꯋꯥꯔꯤ ꯑꯃ ꯂꯤꯕꯤꯒꯕ
ꯂꯤꯌꯨꯅꯦ ꯀꯩꯅꯣ ꯑꯩꯗꯤ ꯇꯥꯒꯦꯅ ꯉꯥꯏꯔꯦ
ꯀꯥ ꯍꯣꯔꯦꯅ ꯋꯥꯔꯤꯗ ꯑꯃꯨꯛ ꯂꯤꯗꯕꯗꯣ
ꯀꯩꯖꯥꯅꯔꯤꯒꯦ
ꯑꯗꯤ ꯀ ꯄꯨꯋꯥꯔꯤ
ꯎꯝ
ꯀꯥꯎꯔꯦꯅꯦ ꯊꯥꯏꯅꯩ ꯋꯥꯔꯤꯅꯤꯅꯦ
ꯊꯥꯏꯅꯦ ꯋꯥꯔꯤꯅꯤ ꯀꯥꯏ ꯂꯤꯔꯣ ꯂꯤꯔꯣ ꯂꯤꯗ ꯄꯌꯥꯔꯣ
ꯊꯥꯏꯅꯒꯤ ꯃꯤ ꯃꯤ ꯆꯥꯎꯕꯗꯤ ꯆꯥꯎꯕꯖꯥꯠꯅꯤꯀꯣ
ꯎ ꯆꯥꯎꯕ ꯍꯥꯏꯗꯤ ꯃꯁꯥ ꯆꯥꯎꯕ꯭ꯔꯣ
ꯍꯣꯏ
ꯐꯪꯗꯦ
ꯌꯦꯡꯉ ꯀꯪꯂꯥꯗꯒ ꯂꯩꯔꯤꯕ ꯃꯌꯥꯝꯗꯣ ꯈꯣꯡꯒꯦ ꯃꯃꯤꯒꯗꯣ ꯌꯦꯡꯉꯣ ꯑꯁ ꯑꯣꯁꯥꯎꯁꯥꯎ
ꯑꯣ ꯃꯃꯤ ꯑꯃ ꯂꯩꯕꯗꯨꯔꯣ
ꯑꯣ ꯃꯤ ꯌꯥꯎꯒꯅꯤꯗꯤ ꯍꯥꯏꯕꯅꯦ ꯃꯣꯏ ꯑꯦ ꯀꯩꯅꯣ ꯅꯤꯡꯊꯧꯁꯨ ꯂꯩꯕꯗꯣ ꯌꯥꯝ ꯆꯥꯎꯋꯦ ꯍꯥꯏꯕ ꯅꯤꯡꯊꯧꯒꯤꯁꯤꯁꯨ ꯕꯣꯜ ꯌꯦꯡꯉꯔꯣꯢꯗ꯭ꯔꯣ ꯅꯪꯗꯤ
ꯕꯥꯜꯛ ꯌꯦꯪꯗꯦꯗꯥ
ꯏ ꯍꯥꯞ ꯇꯥꯗ꯭ꯔꯩꯗꯤ ꯍꯥꯞ ꯀꯣꯜ ꯂꯤꯛ ꯐꯦꯡꯉꯒ ꯌꯦꯡꯗꯣꯏꯅꯦ ꯀꯣꯜ ꯂꯤꯛ ꯐꯦꯡꯕꯗ ꯑꯩꯈꯣꯏ ꯃꯈꯥꯗꯅꯤ ꯑꯦ ꯃꯦꯁꯊꯤ ꯐꯖꯔꯤꯕꯣ ꯀꯟꯇ꯭ꯔꯤ ꯃꯆꯥꯗꯨꯅꯅꯦ ꯀꯣꯡꯒꯣꯗꯨꯅꯅꯦ ꯍꯧꯖꯤꯛ ꯒꯣꯜ ꯆꯁꯦ ꯍꯧꯖꯤꯛ
ꯎꯝ ꯑꯩꯗꯤ ꯕꯤꯠ ꯂꯩꯇꯦꯅꯦ ꯃꯁꯛ ꯈꯪꯗꯕ꯭ꯔꯥ ꯌꯦꯡꯕꯁꯦ ꯑꯗꯨ ꯍꯥꯏꯔꯤꯁꯤ ꯅꯪ ꯏꯕꯥꯅꯤ ꯋꯥꯔꯤ ꯁꯥꯟꯅꯔꯣꯏꯁꯦ ꯁꯤꯅꯤꯅꯦ
ꯀꯔꯤꯅꯣꯅꯦ ꯑꯩ ꯑꯃꯨꯛ ꯍꯥꯏꯒꯦ
ꯌꯥꯏꯗ ꯍꯥꯏꯗꯤ ꯑꯃꯨꯛ ꯕꯣꯜꯗꯣ ꯌꯦꯡꯉꯣ ꯍꯥꯐ ꯊꯥꯕ ꯃꯇꯝꯗꯣ ꯑꯗꯨꯗ ꯑꯃꯨꯛꯀ ꯋꯥꯔꯤ ꯁꯥꯟꯅꯁꯦ ꯍꯥꯞ ꯅꯪ ꯍꯧꯖꯤꯛ ꯌꯦꯡꯉꯤꯕꯣ ꯀꯩꯅꯣ
ꯍꯥ
ꯅꯪ ꯍꯧꯖꯤꯛ ꯌꯦꯡꯉ ꯂꯩꯔꯕ
ꯅꯠꯇꯦ ꯑꯩ ꯃꯊꯛꯇ ꯂꯩꯔꯤ ꯑꯩꯒꯤ ꯔꯨꯝꯗ ꯃꯈꯥꯗ ꯀꯨꯝꯃꯗꯤ ꯑꯃꯨꯛ ꯀꯩꯅꯣ ꯇꯧꯔꯦ